ꯍꯜꯂꯣ
ꯐꯣꯂꯣ
ꯑ ꯇ
ꯇ
ꯑꯣ ꯅꯉꯣ ꯅꯨꯡꯉꯥꯏꯇꯕꯒꯦꯔꯥ
ꯑꯥꯎ ꯅꯕ ꯅꯨꯡꯉꯥꯏ ꯇꯕꯩ
ꯑꯣ ꯆꯥꯛ ꯆꯥꯔꯕ꯭ꯔꯣ
ꯆꯥꯛ ꯆꯥꯗ꯭ꯔꯤꯗ ꯋꯥꯠꯂꯤ ꯑꯩꯈꯣꯏ ꯆꯥꯒꯅꯕ ꯆꯥꯛꯇꯦ
ꯎ ꯊꯤꯡꯈꯔꯤꯅꯦ
ꯎꯝ ꯑꯅꯤ ꯆꯥꯕ
ꯑꯩꯗꯤ ꯆꯥꯗꯗꯤ ꯑꯩꯁꯨ ꯍꯧꯖꯤꯛ ꯍꯥꯎꯒꯠꯂꯒ ꯑꯗꯨꯝ ꯂꯩꯕꯅꯤ
ꯑꯣ ꯊꯦꯡꯉꯤꯅ ꯌꯥꯎꯕꯨꯗꯤ
ꯍꯣꯏ ꯊꯤꯒꯦ ꯉꯔꯥꯡ ꯂꯥꯛꯄ ꯆꯠꯄꯒꯤꯦ
ꯑꯥ ꯀꯩꯀꯩ ꯍꯣꯠꯅꯔꯤꯒꯦ
ꯑꯁ ꯀꯔꯤ ꯇꯗ ꯁꯨꯇꯤ ꯂꯥꯛꯔꯒ ꯑꯗꯨꯝꯒꯤ ꯈꯨꯠꯇꯗ ꯂꯩꯕꯅ ꯍꯦꯟꯅ ꯍꯥꯟꯗꯦ ꯁꯨꯇꯤ ꯂꯥꯛꯔꯒ
ꯑꯣ ꯀꯔꯤ ꯊꯕꯛ ꯇꯧꯕꯅꯣ
ꯑꯩ ꯀꯣꯂꯦꯖ ꯇꯝꯕꯒꯤ ꯊꯕꯛꯗꯤ ꯇꯧꯔꯤ
ꯑꯣ ꯀꯃ ꯀꯣꯂꯁꯦ ꯇꯃꯤꯅ ꯋꯥ
ꯑꯩꯗꯤ
ꯎꯝ
ꯀꯣꯂꯦꯖꯇ ꯅꯪꯗꯤ
ꯅꯨꯡꯉꯥꯏꯔꯝꯒꯅꯤꯅ ꯑꯩꯈꯣꯏꯗꯤ ꯀꯣꯂꯦꯖꯀ ꯇꯝꯗ꯭ꯔꯦꯗ
ꯗꯥꯦꯔꯦꯛ ꯑꯣꯖꯥ ꯐꯈ꯭ꯔꯕ
ꯀꯩꯅꯣꯗ ꯁꯥꯏꯅꯤꯛ ꯑꯅꯣꯚꯕꯤꯗ꯭ꯌꯥꯒꯤ ꯀꯣꯆꯤꯡ ꯁꯦꯟꯇꯔ ꯑꯃ ꯍꯥꯡꯉꯦꯕ ꯑꯗꯨꯗ ꯑꯣꯏꯅ ꯂꯩꯔꯦ
ꯑꯣ ꯅꯈꯣꯏꯗ ꯇꯝꯕ
ꯑ ꯑꯩꯈꯣꯏꯅ ꯑꯣꯖꯥ ꯑꯣꯏꯕ ꯏꯁꯇꯨꯗꯦꯟ
ꯑꯩꯁꯨ ꯑꯩꯁꯨ ꯑꯩꯁꯨ ꯇꯞꯅꯤꯡꯉꯥꯏꯗꯤ ꯑꯩꯁꯨ ꯇꯞ ꯌꯥꯥꯏ ꯂꯥꯛꯄ ꯇ ꯌꯥꯏꯗ ꯑꯗꯨꯗꯤ
ꯂꯥꯛꯑꯣ ꯂꯥꯛꯑꯣ ꯅꯨꯡꯉꯥꯏꯔꯤꯕ꯭ꯔꯣ
ꯍꯣꯏ ꯃꯥꯏꯔꯤ
ꯅꯣꯏꯗꯤ ꯅꯆꯤꯟꯜ ꯏꯅꯥꯎ ꯀꯌꯥꯅꯣ
ꯑꯩ ꯏ ꯆꯤꯜꯅꯥꯎ ꯇꯛ ꯇꯔꯦꯠꯅꯦ ꯅꯨꯄꯤ ꯑꯅꯤ ꯅꯨꯄꯥ ꯃꯉꯥ ꯀꯣ
ꯑꯣ ꯉꯅ ꯀꯌꯥꯁꯨꯣꯕ ꯑꯣ ꯑꯇꯣꯝꯕ ꯑ ꯎꯆꯆꯤꯟꯜ ꯏꯅꯥꯎ ꯌꯥꯝꯕꯁꯨ ꯅꯨꯡꯉꯥꯏꯕꯅꯦꯅꯦꯀ
ꯍꯣꯏꯣꯏ ꯃꯤ ꯌꯥꯝꯕꯗꯤ ꯈꯔꯗꯤ ꯅꯨꯡꯉꯥꯏꯈ꯭ꯔꯦꯗ ꯑꯁ
ꯎꯝ
ꯂꯩꯗꯤꯌꯦ
ꯑꯩꯈꯣꯏꯗꯤ ꯑꯍꯨꯝ
ꯑꯣ
ꯅꯨꯄꯤ ꯑꯅꯤ ꯅꯨꯄꯤ ꯑꯅꯤ ꯅꯨꯄꯥ ꯑꯃ ꯑꯩꯅ ꯑꯍꯜ
ꯑꯩ ꯑꯍꯥꯟꯕ ꯑꯣꯏꯔꯗꯤ ꯑꯗꯨ ꯅꯪꯅ ꯌꯨꯝꯒꯤ ꯃꯇ ꯌꯥꯝ ꯄꯥꯝꯕ ꯃꯥꯂꯣꯏꯅꯦꯁ
ꯎꯝ ꯑꯩꯅ ꯌꯨꯝꯒꯤ ꯃꯇꯦꯡ ꯑꯣꯏꯅ ꯄꯥꯡꯉꯦ ꯑꯇꯩꯗꯤ ꯑꯅꯤꯗꯨꯗꯤ ꯅꯨꯄꯥꯗꯨꯁꯨ ꯅꯨꯄꯤ ꯊꯤꯈ꯭ꯔꯦ ꯑꯇꯣꯝꯕꯤꯗꯨꯁꯨ ꯃꯌꯨꯝ ꯄꯥꯟꯈ꯭ꯔꯦ ꯑꯗꯨꯅ ꯑꯅ ꯂꯣꯏꯅꯖꯉ
ꯑꯣ ꯍꯧꯖꯤꯛꯇꯤ ꯀꯔꯤ ꯀꯔꯤ ꯇꯧꯕ꯭ꯔꯥ
ꯍꯧꯖꯤꯛꯇꯤ ꯑꯗꯨꯝ ꯀꯩꯁꯨꯝ ꯇꯧꯗꯅ ꯑꯗꯨꯝ ꯀ꯭ꯂꯥꯁ ꯂꯣꯏꯔꯒ ꯑꯗꯨꯝ ꯐꯝꯃꯝꯕꯅꯦ
ꯑꯣ ꯂꯧ ꯆꯨꯕ꯭ꯔꯥ ꯆꯨꯗꯕ꯭ꯔꯥ ꯑꯗꯨ꯭ꯋꯥꯏꯗꯗꯤ
ꯎꯝ ꯉꯁꯥꯏ ꯑꯌꯨꯛꯇꯤ ꯈꯔ ꯆꯨꯔꯝꯃꯦ ꯉꯔꯥꯡ ꯑꯍꯤꯡ ꯈꯔꯗꯤ ꯆꯨꯔꯝꯃꯦ ꯅꯣꯡꯉꯥꯜꯂꯒꯗꯤ ꯈꯔꯗꯤ ꯀꯩꯅꯣ ꯇꯧꯔꯦ ꯅꯨꯡꯁꯥꯥꯁꯦ ꯊꯣꯛꯄ ꯍꯧꯔꯦ
ꯃꯩꯅ ꯃꯩ ꯅꯨꯡꯉꯥꯏꯇꯕꯒ
ꯍꯥ
ꯃꯩ ꯌꯥꯝ ꯅꯨꯡꯉꯥꯏꯔꯇꯦ
ꯑꯁ ꯑꯩꯈꯣꯏꯗꯗꯤ ꯂꯣꯏꯔꯦꯍꯦ ꯅꯣꯡ ꯆꯨꯕꯗꯀꯣ ꯑꯩꯁꯨꯇꯤ ꯂꯥꯛꯒ ꯑꯩꯈꯣꯏꯗꯒꯤ ꯅꯨꯃꯗꯒꯤ ꯍꯥꯎꯔꯒ ꯉꯁꯤ ꯐꯥꯎꯕ ꯑꯗꯨꯝ ꯅꯣꯡꯆꯣꯛꯑꯦ ꯅꯨꯃꯤꯠ ꯑꯃꯒꯨꯝꯕꯗꯤ ꯅꯨꯡꯁꯥꯃꯨꯛ ꯊꯣꯛꯑꯦ ꯑꯗꯨ ꯈꯥꯛꯇꯅꯤ
ꯑꯣ ꯆꯥꯛꯇꯤ ꯊꯣꯡꯗ꯭ꯔꯤꯕ꯭ꯔꯥ
ꯍꯣꯏ ꯊꯣꯡꯕꯗꯤ ꯂꯣꯏꯔꯦꯍ ꯑꯗꯨꯗ ꯑꯩꯅ ꯆꯥꯅꯤꯡꯗꯕꯒꯤ ꯑꯩꯅ ꯍꯣꯔꯦꯟ ꯆꯥꯉꯤꯅꯀꯣ ꯍ
ꯎ ꯀꯔꯤ ꯃꯊꯤꯟ ꯊꯣꯡꯉꯤꯅꯣ
ꯑꯁ ꯈꯪꯗꯦ ꯀꯔꯤ ꯍꯥꯏꯁꯤꯔꯥ ꯕꯦꯝꯕꯨ ꯁꯨꯠꯇꯣ ꯈꯪꯉꯤꯀꯣ
ꯑꯥ
ꯆ ꯑꯗꯨꯗ ꯊꯣꯛꯑꯕ ꯃꯥꯜꯂꯦꯕꯣꯏ ꯑꯣꯛꯁꯥꯒ ꯍꯥꯞ꯭ꯔꯒ ꯊꯣꯡꯕꯗꯣ ꯈꯪꯒꯤꯗ
ꯑꯣ
ꯇꯨ ꯃꯥꯜ ꯁꯤ ꯀꯥꯎꯕ꯭ꯔꯥ ꯑꯣ
ꯍꯥꯥ
ꯁꯣꯏ ꯁꯣꯏꯕ ꯍꯥꯏꯕ ꯁꯣꯏꯕꯨꯡ ꯍꯥꯏꯕ꯭ꯔꯥ ꯑꯗꯨ ꯃꯃꯤꯡꯗꯣ
ꯁꯣꯏꯕꯨꯝ
ꯑ ꯑꯗꯨ ꯑꯗꯨ ꯑꯗꯨ ꯊꯣꯡꯕ ꯃꯥꯂꯦ
ꯑ ꯍꯥꯎꯕꯅꯤꯅ
ꯍꯣꯏ ꯑꯩꯗꯤ ꯌꯥꯝ ꯆꯥꯅꯤꯡꯗꯦꯗ ꯑꯗꯨ ꯑꯣꯏꯕꯗꯤ
ꯐ꯭ꯔꯦꯁ ꯅ ꯆꯥꯕꯗꯣ ꯍꯋꯦ
ꯑꯣ ꯃꯤꯗꯤ ꯑꯗꯨꯝ ꯍꯩꯕꯅꯦ ꯑꯗꯨ ꯑꯣꯏꯔꯁꯨ ꯑꯩꯗꯤ ꯆꯥꯅꯤꯡꯗꯦꯕ ꯑꯗꯨꯁꯨ
ꯎ ꯑꯍꯥꯎꯕ ꯄꯣꯠꯇꯨ ꯆꯥꯅꯤꯡꯗꯦ ꯍꯥꯏꯔꯦ ꯑꯩꯈꯣꯏꯗꯤ ꯈꯪꯗꯦ ꯃꯦꯗꯝꯝꯅ ꯊꯣꯡꯉꯝꯗꯧ ꯃꯥꯜꯂꯦ ꯀꯔꯤꯅ ꯊꯣꯡꯉ ꯆꯥꯛꯀ ꯊꯣꯡꯉꯝ ꯊꯣꯡꯉꯝꯒꯦꯔꯥ ꯊꯣꯡꯉꯝꯃꯣꯏꯗ꯭ꯔꯥ ꯈꯥꯟꯗꯤ ꯂꯨꯍꯣꯡꯕ ꯆꯠꯀꯅꯤ ꯈꯣꯠꯀꯅꯤꯗꯤ ꯍꯥꯏꯍꯧꯕ ꯀꯅꯦ
ꯑꯣ
ꯆꯥꯛ ꯃꯣꯏꯅ ꯊꯣꯡꯉꯝꯗ꯭ꯔꯗꯤ ꯑꯩꯈꯣꯏꯅ ꯏꯁꯥꯅ ꯊꯣꯡꯉꯒ ꯆꯥꯕ ꯇꯥꯕ
ꯑꯣ
ꯑ
ꯇ꯭ꯨꯁꯟ ꯀꯣꯆꯤꯡ ꯂꯣꯏꯔꯗꯤ ꯑꯗꯨꯝ ꯐ꯭ꯔꯤ ꯑꯣꯏꯔꯕ꯭ꯔꯥ
ꯎꯝ ꯀꯣꯆꯤꯡ ꯅꯨꯡꯉꯔ ꯑꯗꯨꯗ ꯐ꯭ꯔꯤ ꯑꯣꯏꯔꯦ ꯑꯉꯥꯡ ꯑꯗꯨ ꯁ꯭ꯇꯗꯤ ꯇꯧꯔꯅꯤ ꯆꯥꯛꯆꯥ ꯑꯇꯣꯞꯄ ꯂꯣꯏꯅ ꯁꯦꯞ ꯁ ꯏꯁꯇꯗꯤ ꯇꯧꯔꯅꯤ ꯃꯥ
ꯑꯣ ꯑꯣ ꯅꯨꯡꯁꯥ ꯁꯥ ꯊꯣꯛꯑꯔꯗꯤ ꯈꯔ ꯅꯨꯡꯉꯥꯏꯕ ꯑꯩꯈꯣꯏꯗꯤ ꯔꯨꯝꯕꯝ ꯐꯥꯎ ꯆꯨꯝꯕ ꯅꯝ ꯊꯤꯕꯅꯤꯒ ꯍꯧꯖꯤꯛ ꯀ ꯅꯣꯡ ꯆꯨ ꯃꯥꯟꯕꯒꯤꯀꯣ
ꯑ ꯍꯣꯏꯕ ꯃꯟꯅꯤꯔ ꯀꯥꯏꯔꯔꯕ
ꯍꯥ
ꯀꯩꯅꯣ ꯂꯩꯕꯥꯛꯇꯣ ꯆꯨꯂꯤ ꯆꯨꯠꯂꯤ ꯇꯧꯕꯒꯤꯕ ꯅꯣꯡꯁꯨꯨꯄꯟꯕꯒ ꯎ
ꯆꯤꯡꯗ ꯂꯩꯕꯁꯤꯡꯁꯨ ꯋꯥꯕꯅꯦ ꯐꯥꯒꯤ ꯅꯠꯇꯦ
ꯑꯗꯨꯑꯣꯏꯁꯨ ꯀꯥꯂꯦꯟ ꯃꯇꯝꯗꯗꯤ ꯅꯨꯡꯉꯥꯏꯌꯦꯗꯅ
ꯁꯝꯃꯔ ꯑꯣꯏꯔꯗꯤ ꯑꯗꯨꯝ ꯅꯨꯡꯉꯥꯏ ꯑꯗꯨ ꯑꯣꯏꯔꯁꯨ ꯑꯁ ꯔꯦꯅꯤ ꯁꯤꯖꯟꯗꯗꯤꯀꯣ
ꯎꯝ
ꯌꯥꯝ ꯋꯥꯕꯅꯦ ꯋꯤꯟꯇꯔꯗꯁꯨ ꯌꯥꯝ ꯋꯥꯏꯗ ꯌꯥꯝ ꯏꯪꯃꯟꯕꯒꯤ
ꯑꯗꯨꯁꯨ ꯆꯤꯡꯗ ꯂꯩ ꯑꯗꯨ ꯍꯥꯏꯐꯗꯤ ꯆꯤꯡꯒꯤ ꯑꯦꯟꯁꯥꯡ ꯅꯥꯄꯤꯗꯤ ꯆꯥꯕ ꯐꯪꯉꯤꯗꯅ
ꯍꯣꯏꯣꯏ
ꯅꯣ ꯑꯗꯨꯔꯣꯝꯗ ꯃꯁꯔꯨꯝ ꯑꯩꯈꯣꯏꯒꯤ ꯕ꯭ꯔꯥꯎꯟ ꯀꯂꯔꯒꯤ ꯇꯥꯏꯞꯇ ꯍꯧꯗꯕ꯭ꯔꯣ
ꯑꯗꯨ ꯊꯣꯡꯒꯥꯎꯗꯨꯗꯤ ꯌꯥꯝ ꯂꯩꯕꯅꯦ
ꯎꯝ
ꯑꯗꯨ ꯍꯧꯖꯤꯛꯀꯥꯟꯗꯤ ꯑꯣ ꯍꯧꯖꯤꯛꯀꯥꯟꯗꯤ ꯆꯤꯡ ꯀꯥꯕ ꯁ ꯃꯤ ꯌꯥꯝꯃꯟꯕꯒꯤꯀꯣ
ꯑꯥ
ꯑꯩꯈꯣꯏꯗꯤ ꯆꯥꯕꯁꯨ ꯐꯪꯗꯗ ꯗꯨꯀꯥꯟꯗꯒꯤ ꯂꯥꯎꯕꯗꯤ ꯑꯗꯨꯝ ꯃꯔꯥꯡ ꯃꯔꯥꯡ ꯐꯪꯉꯤ ꯍ ꯍꯣꯏꯗꯤ ꯄꯥꯛꯄ ꯆꯥꯁꯨ ꯐꯪꯗꯦ ꯂꯩꯀꯥꯏꯁꯤꯡꯅ ꯃꯔꯛ ꯃꯔꯛ ꯖꯪꯒꯥꯜꯒꯨꯝꯕ ꯆꯠꯂꯗꯤ ꯑꯗꯨꯝ ꯄꯨꯔꯛꯦ
ꯑꯥ
ꯑꯗꯨ ꯅꯠꯇ꯭ꯔꯗꯤ ꯏꯄꯥꯏ ꯂꯩꯇꯦ
ꯑꯩꯀꯣꯏꯔꯣꯝꯗꯅ ꯍꯧꯗꯕ ꯌꯥꯝ ꯄꯥꯛ ꯍꯧꯗꯕ
ꯑꯣ ꯃꯈꯜ ꯑꯃ ꯂꯩꯌꯦꯗ ꯃꯁꯔꯨꯝꯗ ꯑꯩꯈꯣꯏ ꯏꯔꯣꯝꯗꯗꯤꯀꯣ
ꯎꯝ
ꯑꯗꯨ ꯑꯩꯈꯣꯏꯒ꯭ꯔꯤ ꯍꯥꯏꯁꯤꯅ ꯌꯨꯝ ꯌꯨꯝ ꯃꯁꯥ ꯃꯁꯥ ꯌꯨꯝ ꯌꯨꯝꯒꯤ ꯁꯦꯝꯕ ꯑꯃ ꯂꯩꯌꯦꯅ ꯌꯨꯝꯗꯒꯤ
ꯀꯩꯅꯣꯒꯤ ꯏꯁꯇ꯭ꯔꯣꯅ ꯁꯦꯝꯕꯗꯣ
ꯍꯣꯏ ꯍꯣꯏ ꯑꯗꯨ ꯑꯗꯨꯁꯨꯥꯛꯍꯥꯎꯋꯤꯗ ꯑꯩꯒꯤꯗꯤ
ꯎꯝ ꯍꯥꯎꯕꯅꯦ ꯑꯗꯨꯗꯣ
ꯎꯝ
ꯑꯗꯨꯒ ꯑꯩꯈꯣꯏꯒꯤ ꯆꯦꯡ ꯆꯦꯡꯗꯣ ꯍꯥꯏꯕ꯭ꯔꯥ ꯑꯉꯧꯕꯗꯣ
ꯍꯣꯏ ꯍꯣꯏ
ꯃꯅꯨꯡ ꯔꯣꯠ ꯑꯁꯥꯡ ꯑꯃꯗ
ꯎꯝ ꯎꯝ ꯎꯝ ꯑꯩꯈꯣꯏꯗꯤ ꯆꯤꯡꯗ ꯂꯩꯔꯁꯨ ꯑꯗꯨꯒꯨꯝꯕꯗꯤ ꯄꯥꯛ ꯐꯪꯗꯕ ꯆꯥꯕ
ꯑꯣ
ꯐꯪꯉꯁꯨ ꯃꯤꯗꯤ ꯌꯣꯟꯅꯤꯡꯉꯥꯏ ꯈꯛꯇꯀꯣ ꯄꯥꯄ ꯍꯧꯖꯤꯛꯀꯥꯟꯗꯤ ꫰ꯅꯣꯡ ꯈꯔ ꯆꯨꯕꯒꯤ ꯑꯗꯨꯝ ꯌꯥꯝ ꯂꯩꯕ ꯃꯥꯂꯦ
ꯑꯥ
ꯆꯨꯕꯒꯤ ꯃꯤꯁꯨ ꯄꯥꯛ ꯆꯠꯇꯦꯕ
ꯎꯝ
ꯃꯄꯥꯟꯁꯨ ꯆꯠꯄ ꯅꯨꯡꯉꯥꯏꯇꯦ
ꯍ
ꯇꯕꯦ
ꯇꯥꯏ
ꯍꯜꯂꯣ ꯑꯣ ꯐꯔꯦ ꯑꯗꯨꯗꯤꯀꯣ
ꯑꯣ ꯑꯣ ꯑ
ꯑ
ꯎꯝ ꯎꯝ ꯎꯝ ꯎꯝ ꯎꯝ